ꯆꯞ
ꯇꯥꯏꯌꯦ ꯇꯥꯏꯌꯦ
ꯑꯍꯝ
ꯅꯪ ꯈꯣꯟꯖꯦꯜꯁꯦ ꯇꯥꯗꯕ ꯀꯨꯏꯔꯦꯅꯦ
ꯑꯁ ꯑꯩꯁꯨ ꯅꯪ ꯈꯣꯟꯖꯦꯜꯗ ꯃꯤꯁ ꯌꯥꯝ ꯇꯧꯈ꯭ꯔꯦ
ꯎꯝ
ꯀꯩ ꯆꯥꯔꯤꯅꯣ ꯇꯣꯡꯇꯥ ꯇꯣꯟꯇꯥ
ꯆꯥꯛ ꯆꯥꯔꯤꯌꯦ
ꯑꯣ ꯍꯧꯖꯤꯛ ꯈꯛꯇ ꯆꯥꯛ ꯆꯥꯕ
ꯎꯝ
ꯎꯝ ꯌꯥꯏꯍꯦ ꯅꯪꯗꯤ
ꯆꯥꯛꯐꯥꯎ ꯆꯥꯕ ꯁꯪꯗ꯭ꯔꯦ ꯍꯥꯏꯕ ꯊꯕꯛ ꯌꯥꯝ ꯆꯤꯜꯂꯦ ꯍꯥꯏꯕ
ꯀꯩꯟꯖꯥꯡ ꯆꯥꯔꯒꯦ
ꯑꯁ ꯉꯁꯤ ꯌꯦꯟꯖꯥꯡ ꯍꯥꯥꯎꯇꯕ ꯉꯥꯛꯇ ꯊꫭꯡꯕꯤꯌꯦ
ꯑꯍꯥꯎꯕ ꯂꯩꯔꯒ ꯆꯥꯎꯋꫭ
ꯆꯥꯅꯤꯡꯗꯦ
ꯐꯪꯃꯧꯋꯦ
ꯑꯥꯎ ꯈꯔ ꯌꯥꯝꯈ꯭ꯔꯁꯨ ꯈꯔ ꯌꯥꯝꯈ꯭ꯔꯁꯨꯅꯨꯕ ꯍꯧꯛ ꯃꯆꯦꯠ ꯃꯆꯦꯠ ꯑꯗꯨ ꯇꯧꯈ꯭ꯔꯗꯤ ꯌꯥꯔꯔꯣꯏꯕ
ꯎꯝ ꯄꯥꯃꯨꯏꯌꯦ ꯆꯥꯅꯤꯉꯥꯏ ꯍꯥꯏꯕꯗꯣ
ꯎꯝ ꯅꯪꯒꯤꯗꯤ ꯑꯍ
ꯑꯩꯒꯤ ꯆꯤꯟ ꯑꯥ ꯃꯇꯥꯏ ꯒꯤꯁꯦ ꯅꯥꯕ ꯑꯗꯨ ꯆꯥꯛ ꯑꯩ ꯆꯤꯟꯗꫭ
ꯑꯥꯎ
ꯅꯥꯕꯒꯤ
ꯎꯝ ꯑꯣ ꯑꯣ ꯑꯣ ꯈꯪꯉꯦ ꯈꯪꯉꯦ ꯎꯝ
ꯁꯨꯃꯥꯏꯅ ꯇꯧꯔꯗꯤ ꯌꯥꯗꯦ
ꯑꯣ ꯅꯪ ꯌꯥꯝ ꯆꯥꯕ ꯌꯥꯗ꯭ꯔꯦ ꯑꯃꯨꯛ
ꯎꯝ ꯎꯝ ꯌꯥꯝ ꯅꯥꯏꯌꯦ ꯑꯁ ꯒꯥꯏꯔꯣ
ꯑꯗꯨꯗꯤ ꯆꯥꯃꯟꯕꯩ ꯑꯣꯏꯔꯝꯅꯤ
ꯅꯠꯇꯦ
ꯎꯝ ꯂꯩꯔꯣ ꯑꯗꯨꯗꯤ
ꯀꯩꯒꯤꯅꫭ ꯈꯪꯗꯦ
ꯑ
ꯀꯩ ꯏꯖꯥꯡ ꯆꯥꯔꯒꯦ ꯍꯥꯏꯔꯛꯑꯣ
ꯑ ꯑ ꯃꯃꯤꯡꯗꯎ ꯀꯥꯎꯒ꯭ꯔꯦ ꯑꯣ ꯑꯣ ꯑꯣ ꯈꯥꯃꯦꯟ ꯑꯈꯥꯕꯗꯣ ꯈꯪꯕ꯭ꯔꯥ ꯑꯣ ꯑꯣ ꯑꯗꯨꯅꯤ
ꯁꯧꯒ꯭ꯔꯤꯒ
ꯆꯧꯔꯤꯒ ꯆꯥꯗꯩ ꯀꯩꯅꯣ ꯑꯂꯨꯕ ꯊꯨꯝꯏ
ꯑ ꯑꯥ
ꯑꯗꯤ ꯍꯕ ꯀꯣ ꯇ ꯀ ꯏ ꯈꯥꯟꯗꯅ
ꯅꯪꯕꯨ ꯀꯣꯜ ꯇꯧꯔꯒ ꯉꯁꯤ ꯁꯟꯗꯦ ꯀꯝ ꯇꯧꯋꯦ ꯑꯩꯉꯣꯟꯗ
ꯑꯩꯗꯤ ꯉꯁꯥꯏ ꯆꯥꯛ ꯆꯥꯕꯗꯣ ꯌꯦꯟꯖꯥꯡ ꯍꯧꯃꯟꯗꯕꯩ ꯀꯣꯜ ꯇꯧꯔꯒ ꯑꯗꯨꯝ ꯆꯥꯕꯅꯦ
ꯍꫭ ꯇꯧꯔꯗꯤ ꯈꯔ ꯅꯨꯡꯉꯥꯏꯕ꯭ꯔꯥ
ꯑ ꯀꯣꯜ ꯇꯧꯔꯗꯤꯀꯣ ꯍꯥꯎꯕ꯭ꯔꯥ ꯍꯥꯎꯗꯕ꯭ꯔꯥꯁꯨ ꯈꯪꯗꯕ ꯑꯗꯨꯝ ꯀꯣꯜ ꯇꯧꯔꯒ ꯀꯣꯜꯗ ꯐꯣꯀꯁ ꯇꯧꯔꯒ ꯀꯣ ꯑꯥ ꯆꯪꯈꯤꯕ ꯀꯩ ꯀꯩꯅ ꯆꯪꯈꯤꯕꯁꯨ ꯈꯪꯗ꯭ꯔꯦ
ꯇꯟꯅ ꯆꯪꯈꯤꯕ
ꯎꯝ ꯍꯟꯗꯛ ꯃꯔꯛꯁꯦ ꯄꯣꯊꯥꯕ ꯌꯥꯗꯦꯅꯦ
ꯊꯕꯛ ꯌꯥꯝ ꯆꯤꯜꯂꯕꯣ ꯅꯪ ꯀꯔꯤ ꯊꯕꯛ ꯇꯧꯔꯒꯦ
ꯑꯩ ꯊꯕꯛꯁꯦ ꯑꯣꯟꯂꯥꯏꯟ ꯖꯣꯕꯇ ꯇꯧꯋꯦꯕ
ꯑꯣ ꯈꯪꯉꯦ ꯎꯝ
ꯅꯪꯁꯨ ꯌꯥꯎꯅꯤꯡꯕ꯭ꯔꯣ
ꯌꯥꯎꯅꯤꯡꯗꯦ
ꯑꯩꯒꯤ
ꯑꯩꯁꯨ ꯁꯤꯗ ꯊꯕꯛ ꯀꯟꯅ ꯇꯧꯔꯤꯌꯦ ꯑꯃꯥ
ꯑꯣ ꯍꯥꯏꯗꯣꯛꯀꯅꯨꯀꯣ
ꯑꯩꯁꯨ ꯊꯕꯛ ꯑꯃ ꯀꯟꯅ ꯇꯧꯔꯤꯕꯀꯣ ꯇ꯭ꯔꯦꯅꯤꯡꯁꯦ ꯐꯖꯅ ꯆꯠ ꯊꯔꯤ ꯍꯥꯏꯇꯥꯔꯦ
ꯑꯁ ꯌꯥꯏꯀꯣ ꯑꯩꯁꯨ ꯀꯟꯅ ꯆꯠꯊꯔꯤ ꯍꯟꯗꯛ ꯃꯔꯛ ꯗꯤꯀꯣ ꯃꯥꯏ ꯄꯥꯛꯇꯕ ꯌꯥꯗꯕꯅꯦꯕ ꯑꯩꯒꯤ ꯑꯦꯝ ꯑꯩꯒꯤ ꯑꯦꯝ ꯑꯃ ꯂꯩꯌꯦꯕ
ꯅꯆꯥ ꯀꯌꯥ ꯁꯨꯔꯒꯦ ꯅꯪ
ꯅꯍꯥꯟ ꯅꯍꯥꯟ ꯄꯣꯛꯈꯤꯕ ꯎꯝ ꯌꯥꯝ ꯆꯥꯎꯔꯝꯅꯤꯀꯣ
ꯑꯣ ꯃꯔꯤꯗꯤ ꯁꯨꯔꯦ
ꯎꯝ
ꯇꯔꯥ ꯃꯨꯛ ꯄꫭꯛꯊꫭꯛꯑꯁꯤꯔ ꯈꯪꯗꯦ ꯑꯗꯨꯒ
ꯅꯣꯏ ꯅꯪ ꯅꯨꯄꯤꯗꯣ ꯅꯪ ꯅꯨꯄꯤꯗꯣ ꯆꯍꯤ ꯀꯌꯥ ꯁꯨꯔꯒꯦ ꯑꯩꯒ ꯆꯞ ꯃꯥꯟꯅꯕ꯭ꯔꯥ
ꯑꯩ ꯅꯨꯄꯤꯗꯣ ꯑꯁ ꯑꯩꯉꯣꯟꯗꯒꯤ ꯈꯔ ꯍꯜꯂꯦꯗ
ꯎꯝ
ꯑꯩꯉꯣꯟꯗꯒꯤꯁꯨ ꯈꯔ ꯑ ꯑꯩꯉꯣꯟꯗꯒꯤ ꯐꯥꯎ ꯍꯜꯂꯤꯅꯦ
ꯌꯥꯝ ꯐꯔꯝꯗꯧ ꯃꯥꯜꯂꯦ ꯅꯪ ꯅꯨꯄꯤꯗꯣ ꯐꯕ꯭ꯔꯥ
ꯑꯧ ꯀꯩꯁꯨ ꯍꯥꯏꯗꯦ ꯑꯩꯉꯣꯟꯗꯗꯤ
ꯆꯅꯕ꯭ꯔꯣ ꯅꯣꯏ
ꯑꯣ ꯌꯥꯝ ꯆꯅꯩꯌꯦ
ꯑꯩꯗꯤ ꯆꯥꯅꯗꯕ꯭ꯔꯥ ꯈꯟꯕ
ꯆꯥꯕꯐꯥꯎ ꯆꯥꯈꯣꯝ ꯑꯃ ꯈꯛꯇ ꯑꯗꯨꯝ ꯆꯥꯃꯤꯟꯅꯕꯅꯦ
ꯎꯝ ꯑꯁ ꯍꯦꯟ ꯃꯟꯗ꯭ꯔꯣ ꯅꫭꯏꯗꯤ ꯑꯁꯤꯗꯤ
ꯑꯩꯁ ꯌꯥꯝ ꯅꯨꯡꯁꯤꯅꯕꯅꯦ ꯏꯕꯥꯅꯤꯗꯤ ꯆꯥꯛꯀ ꯆꯥꯔꯗꯤ ꯆꯥꯛꯀ ꯏꯟꯅꯕꯅꯦ ꯏꯟꯖꯥꯡꯒ ꯍꯥꯎꯔꯗꯤꯀꯣ ꯑꯁ ꯂꯣꯏꯈ꯭ꯔꯕꯅꯤ
ꯆꯍꯤ ꯇꯔꯥꯃꯨꯛ
ꯑꯩꯈꯣꯏ ꯐꯥꯎ ꯁꯨꯃꯥꯏꯅ ꯇꯧꯅꯗꯦ
ꯑꯁ ꯇꯧꯗꯕ꯭ꯔꯣ ꯅꯪ ꯅꯪꯁꯨ ꯌꯨꯝ ꯄꯥꯜꯂꯕꫭ
ꯄꯥꯂꯦ
ꯑꯁ ꯀꯩꯗꯧꯉꯩ ꯑꯩꯗꯤ ꯈꯪꯗꯦꯅ
ꯏꯆꯥ ꯄꯣꯛꯈ꯭ꯔꯅꯤ ꯀꯨꯏꯗ꯭ꯔꯦ ꯑꯩꯁꯨ
ꯑꯣ
ꯅꯣꯏꯅ ꯌꯨꯝ ꯉꯟꯅ ꯄꯥꯟꯕꯒꯤ
ꯑ
ꯌꯨꯝ ꯌꯨꯝ ꯊꯦꯟꯅ ꯄꯥꯂꯦꯗꯅ ꯑꯗꯨꯒꯤ
ꯅꯣꯛꯀꯅꯨ ꯅꯣꯛꯀꯅꯨ ꯅꯪ ꯅꯪꯅ ꯅꯪ ꯅꯣꯛꯀꯂ ꯍꯥꯏꯕ ꯈꯪꯉꯤ
ꯎꯝ ꯅꯣꯛꯇꯦ ꯑꯩ
ꯄꯨꯅ ꯅꯤꯡꯗꯦꯕ
ꯑꯣ ꯑꯍꯥ
ꯅꯨꯡꯉꯥꯏꯔꯤꯕꯣ ꯀꯔꯤ ꯇꯧꯕ꯭ꯔꯣ ꯈꯣꯠꯂꯦ ꯈꯪꯗꯦ ꯑꯗꯨꯝ ꯂꯩꯌꯦ
ꯑꯩ ꯅꯨꯄꯥ ꯍꯜꯂꯛꯇꯦ ꯍꯧꯖꯤꯛꯐꯥꯎ
ꯎꯝ ꯅꯣꯡꯗꯤ ꯆꯨꯕ꯭ꯔꯣ
ꯍꯥꯥ
ꯅꯣꯡꯗꯤ ꯆꯨꯕ꯭ꯔꯣ
ꯆꯨꯗꯗꯩꯅꯣ
ꯇꯨꯗꯦ
ꯎꯝ
ꯑꯟꯇꯐꯥ
ꯍꯥꯥ
ꯑꯝꯇꯐꯥꯎ ꯆꯨꯗꯕ꯭ꯔꯣ
ꯑꯪ ꯄꯨꯒꯦ
ꯉꯁꯥꯏ ꯑꯌꯨꯛ ꯐꯤ ꯆꯨꯗꯦ
ꯎꯝ ꯆꯨꯗꯦꯕ ꯆꯨꯗꯅꯣ ꯆꯥꯅꯤꯡꯗꯕ ꯃꯥꯜꯂꯦ ꯆꯥꯗꯦ
ꯑꯩꯈꯣꯏꯗꯗꯤ ꯉꯁꯥ ꯌꯨꯛꯇꯤ ꯆꯨꯔꯦ ꯑꯗꯨ ꯌꯥꯝ ꯆꯨꯕ ꯅꯠꯇꯦꯅꯦ ꯑꯦꯛ ꯇꯥꯡ ꯃꯤꯅꯤꯠ ꯇꯔꯥ ꯇꯔꯥ ꯐꯥꯎ ꯁꯨꯨꯔꯝꯕ
ꯂꯧ ꯁꯨꯕ ꯌꯥꯔꯣꯏ ꯁꯨꯃꯥꯏꯅ ꯇꯧꯔꯅꯦ
ꯌꯥꯗꯣꯏꯅꯤ ꯑꯩꯈꯣꯏꯁꯨ
ꯎꯝ
ꯎꯝ
ꯑꯩ ꯆꯥꯛ ꯆꯥꯕꯗꯣ ꯐꯤꯖꯟ ꯇꯥꯕ꯭ꯔꯥ
ꯑꯧ ꯌꯥꯝ ꯆꯥꯏ ꯑꯣ ꯀꯨꯝꯅ
ꯍ
ꯇꯕꯤꯌꯣ ꯇꯕꯤꯌꯨ
ꯑꯩ ꯇꯝꯅ ꯆꯥꯕꯅꯤꯕ ꯋꯥꯗꯁꯦ ꯄꯩꯁꯥꯁꯦ ꯊꯝꯕ ꯌꯥꯗꯕꯒꯤꯀꯣ ꯅꯥꯀꯣꯡꯅꯤ ꯅꯥꯛꯄꯒꯤ ꯑꯦꯛ
ꯀꯨꯀꯤꯔꯤ ꯇꯧꯔꯅꯤ ꯀ ꯄꯨꯀꯤꯔꯤ ꯇꯧꯔꯅꯤ ꯅꯪ ꯆꯥꯛ ꯈꯨ ꯆꯥꯗ ꯌꯥꯝ ꯐꯩꯕ
ꯅꯥꯀꯣꯡꯗ ꯊꯝꯕꯅꯦꯕ ꯑꯗꯨꯒꯤ ꯑꯩ ꯇꯞꯅ ꯆꯥꯏꯔꯅꯦ
ꯆꯤꯟ ꯆ ꯆꯤꯟꯗꯒ ꯌꯥꯝ ꯊ ꯅꯛꯄ ꯃꯥꯜꯂꯦꯗ
ꯎꯝ
ꯁꯦꯛ ꯐꯣꯟꯗꯣ
ꯎꯝ
ꯅꯪ ꯆꯤꯟꯗ ꯌꯥꯝꯅ ꯊꯝꯃ ꯃꯥꯜꯂꯕ ꯑꯗꯨꯅꯦꯕ ꯑꯗꯨ ꯇꯧ ꯎꯝ
ꯊꯣꯡꯉꯥꯡꯉꯦ ꯆꯥꯁꯨ ꯄꯤꯌꯦꯦ
ꯅꯣꯏꯅ ꯑꯗꯨꯗ ꯇꯥꯕꯒꯤ
ꯑꯍꯥꯝ
ꯅꯍꯥꯟꯒꯨꯝꯅ ꯇꯧꯔꯗꯤ ꯐꯗꯣꯏꯅꯤꯅꯦ
ꯎꯝ ꯑꯗꯨꯅꯤꯅꯦ
ꯇꯥꯕ꯭ꯔꯣ
ꯑꯣ
ꯇꯥꯕꯔꯣ
ꯑꯥꯏ ꯇꯥꯏ ꯇꯥꯏ ꯇꯥꯏ
ꯎꯝ ꯎꯝ
ꯇꯥꯏꯅꯦ ꯇꯥꯏꯅꯦ
ꯁꯉꯥꯡ
ꯉꯥꯡꯕꯗꯤ ꯅꯪ ꯉꯥꯡꯈ꯭ꯔꯒ
ꯅꯦꯍꯥꯛ ꯉ ꯅꯍꯥꯟ ꯂꯩꯁꯥꯔꯤꯉꯩ ꯋꯥꯔꯤꯗꯣ ꯁꯥꯏ
ꯀꯩꯗꯧꯔꯦ
ꯂꯩꯁꯥꯔꯤꯉꯩꯒꯤ ꯋꯥꯔꯤꯗꯣ ꯂꯤꯔꯒ ꯑꯩꯈꯣꯏ ꯂꯩꯁꯥꯔꯤ ꯀꯥꯟ ꯑꯣꯏꯔꯕ ꯑꯗꯨꯝ
ꯑꯣ ꯑꯩꯗꯤ ꯂꯩꯁꯥ ꯅꯠꯇꯕꯅꯤꯅ ꯄꯥꯈꯪꯅꯤꯅ ꯂꯤꯔꯔꯣꯏꯌꯦ ꯍ ꯑꯍꯥ
ꯇꯤꯟꯅꯔꯛꯏꯅ ꯑꯈꯣꯏꯗꯤ ꯐꯣꯟ ꯆꯞ ꯃꯥꯟꯅꯕꯅꯤꯅ
ꯅꯪꯗꯤ ꯌꯥꯝ ꯁꯥꯊꯤ ꯑꯉꯥꯡ ꯑꯣꯏꯔꯤꯉꯩꯗ
ꯅꯪ ꯅꯣꯏꯅꯦ ꯁꯥꯊꯤꯗꯣ
ꯑꯩꯁ ꯅꯪꯅꯤꯅꯦ
ꯅꯨꯄꯤꯒ ꯇꯔꯥ ꯃꯉꯥ ꯑꯍꯝ ꯑꯃꯨꯛ ꯀꯣꯏꯔꯒ ꯅꯣꯏꯅꯦ ꯎꯝ ꯑꯗꯨꯝ ꯀꯣꯏꯔꯒ ꯁꯥꯊꯤꯔꯤꯗꯨꯗꯤ
ꯑꯥ
ꯃꯤꯁ ꯇꯧꯋꯦ ꯍꯥꯏꯕꯗꯨ ꯀꯨꯝꯗꯨ
ꯎꯝ ꯇꯧꯗ꯭ꯔꯣ ꯅꯪ
ꯇꯧꯋꯦ ꯇꯧꯋꯦ ꯑꯩ ꯃꯇꯝꯗꯣ ꯈꯔ ꯑꯉꯥꯡ ꯑꯣꯏꯕꯅꯤꯅ ꯀꯩ ꯀꯩꯅꯣ ꯇꯧꯈ꯭ꯔꯕ ꯈꯪꯗꯦꯗ
ꯏꯕꯥꯅꯤꯁꯨ ꯀꯣꯏꯔꯝꯕ꯭ꯔꯣ
ꯀꯣꯏꯔꯝꯕ ꯃꯥꯜꯂꯦ
ꯑꯗꯨꯗꯤ ꯈꯪꯗꯦꯕ ꯅꯨꯄꯥ ꯅꯨꯄꯥ ꯀꯣꯏꯃꯟꯕꯒꯤꯀꯣ ꯀꯥꯎꯒ꯭ꯔꯦ
ꯑꯥꯎ ꯍ ꯅꯪꯗꯤ ꯀꯣꯏꯅꯤ
ꯍꯤ ꯍꯤ ꯀꯅꯥ ꯀꯅꯥ ꯎꯝ ꯀꯅꯥ ꯀꯅꯥ ꯀꯣꯏꯕ꯭ꯔꯁꯨ ꯒ꯭ꯌꯥꯟ ꯃꯦꯟ ꯇꯥꯗꯦꯕ
ꯎꯝ ꯑꯗꯨꯅꯤ ꯀꯣꯏꯌꯨ ꯀꯣꯏꯌꯨ ꯐꯖꯅ ꯀꯣꯏꯊꯥꯒꯗꯕꯅꯤ ꯑꯗꯨꯗꯩꯗꯤ ꯃꯇꯝ ꯂꯣꯏꯔꯦꯕ ꯑꯗꯨꯒꯨꯝꯕꯁꯤꯡ ꯋꯥꯔꯤꯁꯤꯡꯗꯣ ꯂꯤꯕ ꯃꯇꯝ ꯌꯧꯔꯦꯕ ꯑꯍ ꯎꯝ ꯎꯝ
ꯌꯥꯝ ꯅꯨꯡꯁꯤ ꯍꯥꯏꯕ
ꯑꯣ ꯌꯥꯝ ꯅꯨꯡꯁꯤꯕꯅꯦ ꯃꯇꯝꯗꯣ
ꯎꯝ
ꯀꯩ ꯏꯟꯖꯥꯡ ꯆꯥꯕ꯭ꯔꯣ
ꯅꯪ ꯁꯤꯜꯂꯣꯖꯦꯟ ꯆꯠꯂꯦ ꯍꯥꯏꯕꯒꯨꯝ ꯇꯥꯏꯌꯦ
ꯑꯩꯁ ꯑꯩꯗꯤ ꯆꯠꯇꯕ ꯌꯥꯗꯕꯩ ꯆꯠꯄꯅꯤꯅꯦ
ꯄ꯭ꯂꯁꯇꯥꯔ ꯄꯨꯒꯦꯔꯣ ꯅꯪ
ꯄꯥꯁꯇꯔꯔ ꯍꯥꯏꯕ ꯇꯧꯈ꯭ꯔꯒꯦ ꯄꯥꯁꯇꯔꯐꯥꯎ ꯑꯗꯨꯅ ꯐꯔꯦ ꯅꯠꯇ꯭ꯔꯣ
ꯇꯧꯒꯦ ꯍꯥꯏꯕ꯭ꯔꯣ ꯇꯣꯛꯈ꯭ꯔꯦ ꯍꯥꯏꯕ꯭ꯔꯣ
ꯇꯧꯒꯦ ꯍꯥꯏꯕ ꯄꯥꯁꯇꯔ
ꯇꯧꯗ꯭ꯔꯤꯕꫭ ꯍꯨꯖꯤꯛꯐꯥꯎ
ꯍꯧꯖꯤꯛꯇꯤ ꯇꯧꯗ꯭ꯔꯤꯅ
ꯍꯥꯏꯗꯤ ꯅꯪ
ꯏꯁꯣꯔꯒꯤ ꯏꯁꯣꯔꯒꯤ ꯋꯥꯔꯤ ꯐꯥꯎ ꯌꯥꯝ ꯐꯪ ꯌꯥꯝ ꯈꯪꯗ꯭ꯔꯤꯕ ꯍꯧꯖꯤꯛ ꯀꯥꯟꯅ ꯇꯧꯔꯤꯕ ꯍ ꯍ ꯍ
ꯅꯪꯒꯤ ꯅꯪꯒꯤꯗꯨꯗꯤ ꯀꯩꯅꯣꯝ ꯇꯧꯗ꯭ꯔꯣ
ꯀꯩꯅꯣꯝ ꯇꯧꯕꯅꯦ ꯑꯩꯒꯤꯗꯤ ꯎꯝ ꯅꯪꯗꯤ ꯅꯪꯗꯤ ꯀꯩꯗꯧꯔꯅꯤ
ꯀꯩꯗꯧꯔꯦ ꯍ
ꯀꯩ ꯇꯧ ꯑꯍ ꯍ ꯀ ꯅꯣꯛꯄ꯭ꯔꯅꯦ ꯅꯣꯛꯀꯅꯨꯅꯦ
ꯍꯥꯏꯗꯤ ꯆꯥꯛꯅ ꯇꯣꯡꯗ ꯇꯥꯒꯦ ꯇꯧꯋꯦ
ꯆꯥꯛ ꯅꯥ ꯇꯣꯡꯗ ꯇꯥꯒꯦ ꯇꯧꯋꯦ
ꯎꯝ ꯀꯔꯤ ꯇꯧꯔꯤ ꯀꯔꯤ ꯍꯥꯏꯕꯅꯣ ꯍꯧꯖꯤꯛꯀꯤꯗꯣ ꯌꯥꯝ ꯅꯣꯡꯉꯤ
ꯅꯪ ꯆꯥꯛ ꯆꯥꯕꯐꯥꯎ ꯍꯩꯗꯧ ꯃꯥꯜꯂꯦꯗ
ꯅꯪ ꯋꯥꯗꯣ ꯇ ꯍꯥꯏꯒ
ꯅꯣꯛꯅꯤꯡꯕ ꯅꯣꯛꯅꯤꯡꯕꯁꯨ ꯇꯥꯅꯤꯗ
ꯝ ꯕꯦꯔꯅ ꯍ ꯄꯨꯥ ꯕꯔ ꯣꯝꯦ
ꯎꯝ ꯅꯪꯈ꯭ꯔꯣ ꯕꯣꯝꯗꯤ ꯑꯩꯗꯤ ꯕꯣꯝꯗꯤ ꯅꯠꯇꯦꯅ
ꯁꯃꯥꯏꯗ
ꯎꯝ
ꯍꯣꯏ ꯑꯅꯦ
ꯅꯃꯥꯟꯅꯕꯁꯤꯡꯗꯤ ꯈꯨꯣꯟꯗ ꯑꯗꯨꯝ ꯂꯩꯕ꯭ꯔꯣ ꯀꯔꯤ ꯇꯧꯕ꯭ꯔꯣ
ꯏꯃꯥꯟꯅꯕꯁꯤꯡ ꯑ ꯈꯔ ꯂꯩꯌꯦ ꯉꯁꯤ
ꯌꯨꯝ ꯂꯣꯏ ꯄꯥꯛ ꯉꯥꯏꯔꯕꯣ
ꯥꯟ ꯄꯥꯟꯒꯤꯗꯤ ꯇꯧꯔꯝꯃꯅꯤ ꯃꯣꯏꯗꯣ
ꯃꯐꯥꯎ ꯄꯥꯟꯗ꯭ꯔꯤꯕꯣ
ꯎꯝ ꯑꯩꯅ ꯍꯦꯟꯅ ꯑꯩꯅ ꯍꯥꯟꯅ ꯄꯥꯟꯕ
ꯅꯪꯗꯤ ꯀ꯭ꯂꯥꯁ ꯇꯦꯟ ꯀꯥꯔꯀꯥꯟꯗ ꯄꯥꯔꯝꯃꯤ ꯑꯗꯨꯅꯦ
ꯎꯝ ꯑꯩꯗꯤ ꯌꯥꯝ ꯁꯥꯊꯤꯕꯅꯦ ꯑꯗꯨ ꯃꯇꯝꯗ ꯑꯗꯨꯒꯤ ꯑꯁ ꯅꯤꯡ ꯅꯤꯡꯕ ꯉꯝꯗ꯭ꯔꯦꯗ
ꯎꯝ ꯃꯤ ꯉꯝꯖꯦ
ꯑꯣ ꯅꯤꯡꯉꯝꯗ꯭ꯔꯦ ꯍꯥꯏꯕ
ꯑꯩ ꯉꯝꯗ꯭ꯔꯦ
ꯎꯝ ꯌꯦꯉꯗ꯭ꯔꯤ
ꯀꯅꯥꯅ ꯌꯨꯝ ꯊꯨꯅ ꯄꯥꯜꯂꯨ ꯍꯥꯏꯗꯣꯏꯅꯣꯅ
ꯎꯝ
ꯇꯕ
ꯑꯣ ꯅꯪꯁꯨ ꯌꯨꯝ ꯊꯨꯅ ꯄꯥꯝꯕ ꯃꯥꯜꯂꯤꯅꯦ ꯉꯟꯅ ꯄꯥꯝꯕ ꯃꯥꯜꯜꯂꯤꯅꯦ
ꯄꯥꯜꯂꯦ ꯅꯨꯡꯉꯥꯏꯔꯦ ꯑꯩꯁꯦ ꯌꯨꯝ ꯊꯨꯅ ꯄꯥꯟꯕꯒꯦ
ꯑꯁ ꯀꯔꯤꯒꯤ ꯅꯨꯡꯉꯥꯏꯕ
ꯅꯨꯡꯉꯦ ꯎ
ꯎꯝ ꯅꯨꯡꯉꯥꯏ ꯅꯨꯡꯉꯥꯏ ꯅꯨꯡꯉꯥꯏꯒꯗꯕꯅꯤ ꯎꯝ ꯅꯪꯉ ꯅꯗꯤ ꯂꯨꯅ ꯇꯧꯕꯤꯕ꯭ꯔꯣ
ꯂꯨꯅꯗꯤ ꯇꯧꯋꯦ ꯑꯗꯨ ꯑꯣꯏꯔꯁꯨ ꯅꯤꯁꯥ ꯌꯥꯝ ꯇꯥꯏꯑꯕ ꯑꯩꯈꯣꯏ ꯅꯨꯄꯥꯗꯣ
ꯑꯁ ꯑꯣꯏꯔꯣꯏ ꯑꯣꯏꯔꯣꯏ
ꯎꯝ ꯆ ꯐꯥꯏ ꯍꯧꯖꯤꯛ ꯍꯧꯖꯤꯛꯐꯥꯎ ꯍꯥꯏꯜꯂꯛꯇ꯭ꯔꯤ ꯍꯧ ꯅꯨꯄꯥ
ꯎꯝ
ꯍ ꯌꯥꯎꯗꯦꯕꯤ
ꯎꯝ ꯅ ꯑꯗꯨꯝ ꯄꯥꯝꯕ꯭ꯔꯣ
ꯁꯔꯤꯉꯕ
ꯅꯪꯗꯤ ꯅꯨꯡꯁꯤꯕ꯭ꯔꯣ ꯅꯪ ꯅꯨꯄꯥꯗꯣ
ꯎꯝ ꯁꯤꯋꯥꯇꯤꯒ ꯅꯤꯡꯁꯤꯒ
ꯎꯝ